ꯇꯥꯂꯣ
ꯁꯤꯒꯥꯎ
ꯅꯪ ꯇꯗ꯭ꯔꯤꯔꯤꯕꯣ
ꯉꯁꯤꯗꯤ ꯃꯤꯠꯁꯤꯡ ꯑꯅꯤ ꯃꯤ ꯑꯣꯏꯗꯦ
ꯎ ꯇꯃ
ꯀꯣꯏꯗꯤꯌꯦ ꯌꯦꯡꯒꯦ ꯈꯟꯈ꯭ꯔꯗꯤ ꯌꯦꯡꯗꯧꯔꯤꯕ ꯃꯤꯅꯤ ꯅꯣꯡ ꯐ ꯇꯣꯛꯀꯤ ꯋꯥꯅꯤ ꯑꯣꯏꯗꯤ ꯑꯩꯈꯣꯏꯅ ꯌꯦꯡꯕ ꯍꯩꯈ꯭ꯔꯗꯤ ꯑꯩꯈꯣꯏꯁꯦ ꯄꯨꯝ ꯇꯨꯝꯒ ꯇꯧꯕꯗ
ꯏꯍꯔꯣ ꯏꯍꯔꯣ
ꯑꯁ ꯅꯪꯗꯤ ꯌꯦꯡꯉꯔꯣꯏꯗ꯭ꯔꯔꯤꯁꯦ
ꯉꯝꯗ꯭ꯔꯦ ꯃꯤꯠ ꯌꯥꯗ꯭ꯔꯦ
ꯅꯨꯃꯤꯠ ꯎꯏꯁꯤꯜꯂꯒ ꯀꯩꯅꯣ ꯉꯝꯗ꯭ꯔꯦꯕ ꯅꯪ ꯃꯤꯠ ꯎꯁꯤꯜꯂꯤꯗꯨ ꯍꯪꯉꯤꯅꯦ
ꯏꯁꯤꯡꯗꯔꯤ ꯏꯁꯟꯗꯤ ꯇ
ꯐꯤꯁ
ꯀ ꯄꯨꯨꯡꯟꯅ ꯆꯟꯁꯤꯜꯂꯦ ꯑꯗꯨꯒ ꯉꯝꯗ꯭ꯔꯦ ꯉꯝꯗ꯭ꯔꯦ ꯍꯀꯥꯝ ꯆꯠꯂ ꯆꯠꯂꯦ ꯍꯦꯟꯕꯗꯨ
ꯅꯅꯤꯇꯨ ꯃꯤꯗ꯭ꯔꯣ
ꯑꯩꯈꯣꯏꯗꯤ ꯏ ꯇꯧꯅꯤꯡꯗ꯭ꯔꯤꯗ ꯑꯩ ꯉꯁꯤ ꯈꯔ ꯌꯦꯡꯅꯤꯡꯕ ꯑꯣꯏꯕ ꯑꯗꯨꯅꯅꯤ ꯅꯠꯇ꯭ꯔꯗꯤ ꯑꯩꯣꯏꯗꯤ ꯄꯨꯡ ꯃꯥ ꯃꯥꯄꯟ ꯈꯔ ꯍꯦꯜꯂꯑꯗꯤ ꯇꯧꯅꯤꯄꯤꯅꯤ ꯕꯣꯂꯤꯡꯈ꯭ꯔꯦꯗ ꯑꯁ ꯑꯩꯈꯣꯏꯗꯤ ꯌꯨꯝꯗ ꯂꯩꯕꯗꯩꯅꯤꯅ ꯇꯨꯝꯕ ꯃꯇꯝꯗ ꯁꯦꯝ ꯉꯝꯗꯣꯔꯤꯁꯦ ꯁ꯭ꯀꯨꯜꯗ ꯂꯩꯉꯩꯗꯗꯤ ꯀꯔꯥꯏꯗꯤ ꯑꯌꯨꯛ ꯑꯩ ꯑꯣꯏꯅ ꯅꯨꯡꯗꯥꯡ ꯍꯥꯏꯕꯨ ꯈꯪꯈꯤꯗ꯭ꯔꯅꯦ ꯇꯨꯝꯕ ꯇꯨꯝꯕ ꯅꯨꯡꯗꯥꯡꯅꯕ ꯍꯧꯒꯠꯄꯑꯣ
ꯀꯩꯒꯤ ꯅꯪꯗꯤ ꯅꯨꯡꯗꯥꯡꯗ ꯍꯧꯒꯠꯄ
ꯑꯩꯈꯣꯏ ꯁ꯭ꯀꯨꯜꯗꯗꯤ ꯅꯨꯡꯗꯥꯡꯗ ꯑꯌꯨꯛ ꯑꯣꯟꯅꯏ ꯑꯗꯨꯅꯦ ꯌꯥꯗꯕ ꯃꯤ ꯃꯌꯥꯝ ꯑꯃꯁꯨ ꯂꯥꯡꯉ ꯂꯩꯕꯅꯤꯅ ꯇꯨꯝꯊꯕꯗꯨ ꯌꯥꯗꯧ ꯍ ꯖꯟ ꯕꯤ ꯖꯨꯒꯨꯝꯕ ꯅꯦꯝꯃꯤ ꯃꯌꯥꯝ ꯅꯨꯡꯗꯥꯡꯗꯕꯨ ꯏꯁꯩ ꯁꯛꯀꯠꯅꯔꯛꯄꯕꯨ ꯃꯤ ꯃꯈꯜ ꯃꯈꯜꯅ ꯌꯥꯎꯔꯤ
ꯋꯥꯔꯤꯔ ꯂꯤꯕꯤꯚꯏ ꯇꯃꯦ
ꯁꯤꯁ ꯑꯦ ꯍꯧꯁꯦ ꯀꯤꯍꯣꯝ ꯒꯥꯔꯗꯤ ꯊꯥꯅꯗꯕ꯭ꯔꯥꯗꯣꯝꯒ
ꯑꯥ
ꯀꯤꯍꯣꯝꯒꯨꯝꯕꯗꯨ ꯊꯥꯅꯗꯕ꯭ꯔꯥ
ꯀꯤꯍꯣꯨꯝ ꯀꯤꯍꯣꯝ ꯂꯩ
ꯀꯤꯌꯣ ꯃꯇꯝ ꯑꯣꯏꯔꯛꯑꯕꯅꯤꯅꯦ ꯃꯣꯏꯁꯦ
ꯀꯍꯣ ꯅꯤ ꯃꯅꯦ
ꯍꯥꯎ ꯑꯣꯏ ꯌꯥꯩꯅ ꯌꯦꯉꯁꯤ
ꯁꯔ
ꯁꯤꯦꯁ ꯅꯣꯏꯗꯤ ꯇꯣꯏꯅ ꯆꯥꯃꯟꯗꯁꯨꯥꯏꯩꯅ ꯇꯧ ꯍꯣꯡꯒꯅꯤ
ꯎꯝ
ꯂꯣꯏꯅꯅ ꯌꯨꯝꯗ ꯄꯥꯟꯕ ꯑꯣꯏꯕ ꯑꯩꯈꯣꯏꯅ ꯌꯨꯝꯗ ꯂꯩ ꯍꯧꯗꯕꯅꯤꯅ ꯂꯩꯔꯦ ꯆꯥꯕꯅꯤꯅ ꯑꯃꯨꯛ ꯑꯃꯨꯛ ꯆꯥꯀꯥꯟꯅ ꯍꯥꯎꯈꯅꯤ
ꯎ
ꯅꯣꯏ ꯊ ꯊꯣꯛꯅ ꯂꯝꯗꯨ ꯃꯌꯥꯝ ꯃꯌꯥꯝ ꯆꯥꯎꯕ ꯑꯣꯏꯗꯦꯕꯀꯣ
ꯂꯝꯗ ꯀꯣꯏ ꯁꯣꯟꯗꯗꯤ ꯌꯥꯝ ꯆꯥꯎꯅꯗ ꯑꯗꯨꯨꯅ ꯀꯤꯌꯣꯝꯊꯥꯅ ꯃꯐꯝ ꯂꯩꯇꯦ
ꯅꯪꯒꯨꯝ ꯅꯪꯒꯨꯝꯅ ꯅꯪꯅ ꯊꯥꯎ ꯑꯗꯨꯗꯤ
ꯍꯦ
ꯎꯔ ꯃꯅꯅ ꯊꯥ
ꯑꯦ ꯃꯤꯕꯨ ꯊꯥꯅꯕ꯭ꯔꯣ
ꯎ ꯃꯤꯊꯦ ꯅꯥꯟ ꯁ ꯅꯪ ꯊꯥꯔ ꯀꯩꯅꯣ ꯅꯪ ꯊꯥꯔꯗꯤ ꯌꯥꯔꯦ ꯀꯩꯅꯣ
ꯪ ꯅꯪ ꯅꯪꯉ ꯅꯠꯇ꯭ꯔꯣ
ꯅꯪ ꯄꯥꯝꯗ ꯄꯣꯠ ꯆꯩꯩ ꯊꯥꯕ ꯍꯩꯕ꯭ꯔꯥ
ꯑꯦ ꯍꯥꯏꯖ꯭ꯔꯗꯤꯌꯦ
ꯎꯝ
ꯅꯣꯏ ꯐꯥꯝ ꯂꯩꯕ꯭ꯔꯥ
ꯂꯧꯕꯨꯛ ꯂꯩ ꯐꯥꯝꯃꯛꯇꯤ ꯂꯩꯇꯦ ꯑꯣꯏꯗꯦ
ꯐꯥꯝ ꯂꯩꯔꯗꯤ ꯀꯧꯔꯛꯑꯣ ꯑꯩ ꯊꯥꯕꯤꯒꯦ
ꯑꯦꯁ ꯌꯥꯝ ꯍꯩꯌꯦꯒ ꯃꯥꯂ
ꯍꯗ꯭ꯔꯦꯗꯤ
ꯎꯝ
ꯑꯩ
ꯄꯥꯝꯕꯤꯕꯁꯦ ꯈꯪꯗꯕꯗꯨ ꯂꯥꯁꯇ
ꯔꯥꯏꯁ ꯈꯪꯉꯅꯤ ꯈꯪꯉꯅꯤ
ꯍ ꯍꯩꯌꯦꯔꯒ ꯑꯃꯅꯤꯡ ꯋꯥꯃꯥꯡ ꯋꯥꯡꯊꯣꯛꯑ ꯊꯥꯔꯝꯃꯗꯤ ꯁꯣꯏꯔꯦꯦ ꯃꯔꯥꯗꯨ ꯃꯇꯣꯟ ꯌꯨꯡꯈꯠꯂꯦꯕꯅꯦꯍ
ꯅꯪ ꯑꯣꯏꯔꯝꯃꯦ ꯑꯗꯨꯗꯤ ꯑꯩꯗꯤ ꯅꯠꯇꯦ
ꯑꯗꯨꯗꯗꯤ ꯂꯧ ꯃꯇꯝ ꯂꯣꯏꯔꯒ ꯑꯗꯨꯝ ꯃꯅꯥ ꯃꯁꯤꯡ ꯊꯥꯖꯤꯟꯕ꯭ꯔꯥ ꯀꯃꯥꯏꯅ ꯇꯧꯋ
ꯑꯩꯈꯣꯏ ꯂꯧ ꯇꯧꯁꯨ ꯇꯧꯗꯅ ꯈꯪꯗꯦ ꯑꯩ
ꯑꯗꯨꯅꯤ ꯂꯧꯕ ꯂꯧꯕ ꯈꯪꯦ
ꯃꯤꯅꯨ ꯆꯩꯗꯕꯅꯤꯅ ꯂꯋꯥꯏ ꯑꯃꯦ ꯍ ꯎꯝ ꯇꯨꯡꯕꯤ ꯏꯁꯀꯤꯅ ꯃꯥꯈꯤ ꯎꯝ ꯑꯁ ꯑꯩꯈꯣꯏ ꯃꯤꯅꯨꯗ
ꯎ
ꯆꯥꯛ ꯆꯗꯦ ꯕꯤꯁꯀꯤꯠꯒ ꯃꯤꯃꯤ ꯑꯗꯨꯝ ꯆꯥꯏ
ꯅꯪꯅꯦ ꯌꯣꯛꯄꯣꯔꯥ
ꯌꯦꯁ
ꯅꯪ ꯅꯪꯁꯨ ꯆꯥꯔꯝꯒꯅꯤꯗꯤ ꯂꯣꯏꯣꯏ
ꯆꯥꯗ꯭ꯔꯗꯤ ꯏꯅꯨ ꯈꯛꯇ ꯆꯥꯕ ꯌꯥꯕ꯭ꯔ
ꯅꯪꯒꯤ ꯃꯇꯧ ꯂꯧ ꯎꯔꯤꯅꯦ ꯀꯩꯅꯣ
ꯎꯝ ꯐꯔꯤ ꯁꯥꯥꯛ ꯁꯥꯍꯥꯏ
ꯃꯄꯨꯒꯤ ꯃꯇꯧ ꯇꯝꯖꯔꯤꯕꯅꯤ
ꯑꯩꯗꯤ ꯆꯥꯛ ꯆ ꯃꯥꯒꯤ ꯁꯥꯥꯛ ꯆꯗꯦ
ꯆꯥꯛꯇ ꯍꯛꯅꯤꯡꯉꯤꯅꯣ ꯅꯪꯖ ꯑꯩ ꯑꯇꯣꯞꯄꯗꯤ ꯃꯥꯟꯅꯔꯝꯒꯅꯤꯌꯦ
ꯎꯝ ꯑꯇꯣꯞꯕꯨꯗꯤ ꯑꯩ ꯁꯨꯞ ꯆꯥ ꯆꯥꯗꯦ
ꯆꯥꯛ ꯈꯗꯨꯅꯖꯕ
ꯁ ꯑꯃꯤ ꯕꯤꯁꯀꯨꯠ ꯆꯥꯗꯕ
ꯆꯗꯦ ꯊꯦꯡꯦꯡ ꯃꯣꯏ ꯁꯀꯤꯠ ꯆꯅꯤ
ꯍꯥ
ꯑꯩ ꯕꯤꯁꯀꯤꯠ ꯆꯥ ꯂꯩ
ꯀꯩ ꯌꯥꯥꯅꯤꯡꯕꯗꯨꯗꯤꯦ
ꯆꯥ ꯈꯇꯅꯦ
ꯎ ꯍꯩꯌꯦꯔꯒ ꯍꯩ ꯃꯃꯤꯡ ꯈꯪꯗꯕ ꯑꯃ ꯑꯁ ꯁꯤꯜꯂꯞ ꯇꯧꯕ ꯑꯃ ꯌꯥꯝ ꯁꯤꯟꯕ ꯑꯃ ꯂꯩꯕꯅꯤꯅꯦ ꯑꯩꯈꯣꯏ ꯏꯃꯥꯟꯅꯕ ꯅꯍꯥꯟꯅ ꯄꯨꯔꯛꯄ ꯅꯣꯏ ꯑꯗꯣꯝꯗ ꯌꯥꯝ ꯄꯥꯜꯂꯦ ꯍꯒꯨꯝ ꯇꯧꯕꯅꯦꯅꯦ
ꯀꯔꯔꯤ ꯍꯥꯏꯅꯦ
ꯃꯃꯤꯡꯗꯤ ꯑꯩꯁꯨ ꯈꯪꯗ꯭ꯦꯕ ꯃꯃꯤꯡ ꯀꯥꯎꯔꯦ
ꯁꯤ ꯎꯝ ꯀꯣ ꯎ ꯀꯣ ꯀꯣ
ꯑꯁ ꯑꯩꯗꯨꯣ ꯐ ꯐꯣꯔꯤ ꯊꯣꯡꯕꯩ ꯇꯥꯏꯞꯇ ꯇꯧ ꯄꯨꯅꯤꯅꯤ
ꯄꯦꯄꯔꯤ ꯍꯥꯏ ꯈꯪꯇ
ꯐꯨꯔꯤ ꯑꯩꯁꯤ ꯀꯩꯅꯣ ꯍꯪꯗꯕ꯭ꯔꯥ
ꯎꯝ
ꯃꯤꯒꯤ ꯃꯃꯥꯏꯗꯒ ꯊꯨꯡꯕꯗꯨ ꯑꯗꯨꯒꯤ ꯇꯁꯦ ꯇꯣ ꯑ ꯑꯩꯈꯣꯏꯒꯤ ꯄꯤꯝꯄꯜꯁ ꯇꯧꯕꯩ ꯇꯥꯏꯞꯇ ꯌꯥꯏꯁꯦ ꯄꯤꯝꯄꯜꯁ ꯇꯧꯕꯩ ꯇꯥꯔꯛꯇ ꯃꯆꯤ ꯃꯆꯤ ꯇꯣꯡꯉꯏꯗꯨꯅꯦ
ꯑꯁ ꯈꯪꯗꯦ ꯑꯩꯗꯣ ꯑꯩꯁꯨ ꯃꯣꯠꯁꯤꯗ ꯑꯩꯒꯤ ꯂꯣꯟ ꯑꯗꯨꯝ ꯉꯥꯡꯉꯅꯤ ꯅꯪ ꯒ꯭ꯌꯥꯟ ꯇꯥꯅꯕ ꯇꯧ
ꯃꯁꯤꯁꯤ ꯑꯁ ꯑꯩꯈꯣꯏꯒꯤ ꯀꯔꯤꯅꯣ ꯄꯤꯝꯄꯜꯁ ꯊꯨꯡꯕꯒꯤꯗꯤ ꯈꯪꯉꯝꯒꯅꯤꯗ ꯅꯪ ꯏꯇꯩꯇꯩ ꯀꯦꯟꯗ꯭ꯔ ꯆ
ꯍꯁ ꯊꯣꯛꯗ ꯈꯝꯗ
ꯂꯪ ꯀꯛ ꯂꯪꯉꯝꯃꯅꯤꯍꯦ ꯑꯗꯨꯗꯤ
ꯁꯦꯝ ꯔꯥꯏꯇꯤꯡ ꯄꯁ ꯊꯧꯇ
ꯎꯝ ꯑꯦ ꯃꯆꯦꯠ ꯑꯃꯨꯛ ꯊꯣꯛꯇ꯭ꯔ ꯂꯩꯁꯦ
ꯍꯣꯏꯅꯦ ꯍꯣꯏꯅꯦ ꯌꯦꯡ ꯌꯦꯡꯁꯤꯅꯦ ꯍꯣꯔꯦꯟ ꯌꯦꯡꯁꯤꯅꯦ
ꯨꯛ ꯁ ꯍ ꯀ ꯋꯥ ꯃꯗꯤ ꯊꯣꯡꯒꯅꯤꯀꯣ
ꯑꯗꯨꯒꯕꯥ ꯎꯝ
ꯑꯁꯨꯝ ꯃꯤ ꯑꯃ ꯑꯣꯏꯅ ꯍꯩꯕꯅꯤ ꯊꯣꯛꯇ꯭ꯔꯗꯤ ꯑꯗꯨ ꯃꯌꯥꯝꯒ ꯈꯔ ꯃꯥꯟꯅꯗ꯭ꯔꯕ
ꯊꯣꯛꯇꯦ ꯊꯣꯛꯇꯦ ꯑꯩ ꯐ꯭ꯔꯤꯗꯝ ꯂꯩꯕꯒꯤ ꯊꯣꯛꯇꯦ
ꯐ꯭ꯔꯤꯗꯝ ꯂꯩꯇꯕ ꯅꯪꯅ ꯀꯃꯥꯏꯅ ꯊꯣꯛꯂꯛꯇ꯭ꯔꯤꯅ ꯐ꯭ꯔꯤꯗꯝ ꯐ꯭ꯔꯤꯗꯝ ꯂꯩꯕꯗꯤ ꯑꯩꯈꯣꯏꯅꯤꯅꯦꯍꯦ
ꯑꯩ ꯅꯪ ꯅꯠꯇꯦꯅꯦꯍꯦ ꯑꯩꯅꯦ ꯏꯅꯦꯍꯦ
ꯐ꯭ꯔꯤꯗꯝꯅ ꯑꯩꯅ ꯑꯣꯏꯔꯒ ꯀꯔꯤꯅꯣ ꯅꯣꯏꯅ ꯐ꯭ꯔꯤꯗꯝ ꯌꯥꯝ ꯄꯥꯝꯃꯤꯁꯤ
ꯃꯤ ꯍꯥꯏꯁꯤ ꯄꯤꯝꯄꯜꯁ ꯈꯖꯤꯛ ꯈꯖꯤꯛꯇꯤ ꯑꯗꯨꯝ ꯊꯣꯛꯀꯅꯤꯕ ꯊꯣꯛꯇꯕ ꯌꯥꯗ꯭ꯔꯕ ꯄꯣꯠꯅꯤ
ꯁ ꯊꯦꯚꯏ ꯊꯣꯛꯣꯛꯇ
ꯊꯣꯛꯇꯕ ꯑꯩꯁꯦ ꯍꯣꯏ ꯃꯌꯥꯝ ꯀꯪꯃꯟꯕꯒꯤ ꯊꯣꯛꯇꯛꯑꯣ
ꯏ ꯑꯩꯗꯤ ꯅꯏꯌꯦ ꯀꯩꯅ
ꯅꯣꯡ ꯀꯗ ꯅꯪ
ꯆꯥꯎꯕꯤꯅꯦ ꯆꯥꯎꯕꯤ ꯆꯥꯎꯕꯤ ꯆꯥꯎꯕꯤ
ꯆꯥꯎꯕꯤ ꯀꯥꯏꯁꯤꯦꯅꯦ
ꯎ
ꯎꯝ ꯊꯣꯛꯄꯅꯤ ꯊꯣꯛꯄꯅꯤ ꯑꯗꯨꯝꯅ ꯍꯥꯟꯅ ꯍꯧꯖꯤꯛ ꯊꯣꯛꯇ꯭ꯔꯁꯨꯀꯣ ꯍꯥꯟꯅ ꯊꯣꯡꯒꯅꯤ ꯀ꯭ꯂꯥꯁ ꯀꯩꯅꯣ ꯁꯤꯛꯁ ꯁꯚꯦꯟ ꯑꯩꯠ ꯑꯁ꯭ꯋꯥꯏꯗ ꯈꯖꯤꯛ ꯈꯖꯤꯛ ꯊꯣꯛꯂꯝꯕꯁꯦ
ꯅꯪꯁꯦ ꯆꯍꯤ ꯇ꯭ꯋꯦꯟꯇꯤ ꯐꯥꯏꯚꯇꯤ ꯁꯨꯕ꯭ꯔꯥ